ꯍꯜꯂꯣ ꯃꯔꯨꯞ
ꯑꯕꯣ
ꯇꯥꯔꯦ ꯃꯔꯨꯞ ꯍꯥꯏꯕꯤꯌꯨ
ꯑꯣ ꯀꯔꯤꯗꯧꯒ
ꯃꯔꯨꯞ ꯑꯩꯁꯦ ꯍꯧꯖꯤꯛ ꯂꯨꯖ ꯂꯣꯏꯔꯒ ꯉꯍꯥꯛ ꯍꯛꯆꯤꯛ ꯂꯥꯡꯉꯦꯅ ꯃꯔꯨꯞ ꯃꯊꯛꯇ ꯀꯥꯈꯠꯂꯛꯄꯅꯤ
ꯀꯅꯥ ꯀꯅꯥ ꯂꯥꯏꯗꯎ ꯆ ꯄꯣ
ꯃꯔꯔ ꯍꯧꯁꯦ ꯑꯩ ꯏꯊꯟꯇ ꯂꯩ ꯍꯧꯖꯤꯛ ꯕꯔꯥꯗ ꯂꯩꯕꯅꯤ ꯕꯔꯥꯗ ꯂꯩꯕꯗꯨꯣ ꯃꯈꯥꯗ ꯏꯃꯥꯟꯅꯕ ꯑꯅꯤ ꯑꯃ ꯂꯩꯍꯧꯔꯤ ꯃꯊꯛꯇ ꯀꯥꯈꯠꯂꯛꯄꯅꯦ
ꯑꯣ ꯆꯥꯛ ꯏꯁꯤꯡꯗꯤ ꯍꯣꯠꯅꯔꯕ꯭ꯔꯣ ꯀꯃꯥꯏꯅ ꯇꯧꯒꯦ
ꯃꯔꯨꯞ ꯆꯥꯒꯤ ꯁꯤꯡꯁꯦ ꯊꯨꯡꯍꯧꯔꯤ ꯀꯟꯅ ꯑꯗꯨꯅ ꯉꯥꯏꯍꯥꯛ ꯉꯥꯏꯕ ꯑꯣꯏꯅ ꯍꯛꯆꯤꯠꯁꯨ ꯂꯥꯡꯒꯦꯅ ꯅꯨꯡꯁꯤꯠꯁꯨ ꯁꯤꯠꯄꯁꯤꯗ ꯀꯥꯂꯦꯟ ꯊꯥꯒ ꯑꯣꯏꯔꯦ ꯁꯥꯅ ꯁꯥꯒꯠꯂꯛꯄꯅꯦ ꯑꯗꯨꯅ ꯈꯔ ꯋꯥꯔꯦꯅ
ꯑꯩꯩ ꯁꯤꯗꯤꯤ ꯍꯕ꯭ꯔꯣ
ꯑꯣ ꯃꯩꯁꯤꯡ ꯑꯗꯨꯝ ꯅꯨꯡꯉꯥꯏ ꯍꯥꯏꯇꯥꯔꯦ ꯏꯁꯤꯡꯕꯨꯗꯤ ꯋꯥꯠꯇꯦ ꯃꯩꯁꯦ ꯍꯣꯏ ꯅꯨꯡꯊꯤꯟ ꯅꯨꯡꯊꯤꯟ ꯃꯔꯛ ꯃꯔꯛꯇ ꯑꯃꯨꯛ ꯃꯨꯠꯂꯦ ꯃꯩ ꯃꯨꯠꯄ ꯀꯥꯟꯗꯗꯤ ꯈꯤꯇꯪ ꯑꯃꯨꯛ ꯍꯥꯏꯗꯤ ꯁꯥꯕꯅꯤꯅꯀꯣ ꯐꯦꯟ ꯍꯥꯏꯗꯨ ꯊꯥꯕꯅꯤꯅ ꯀꯥꯅꯨꯡ ꯂꯩꯀꯥꯟꯗꯗꯤ ꯐꯦꯟ ꯊꯥꯗꯀꯥꯟꯗ ꯈꯤꯇꯪ ꯁꯥꯕ ꯍꯥꯏꯗꯨ ꯑꯣꯏꯔꯕꯅꯤꯅ ꯍꯧꯖꯤꯁꯦ ꯃꯩ ꯃꯨꯠꯄꯗꯨꯗꯤ ꯈꯤꯇꯪ ꯅꯨꯡꯉꯥꯏꯇꯦ ꯦ ꯃꯩ ꯃꯔꯛ ꯃꯔꯛꯇꯂꯦ ꯃꯔꯛꯇꯤ ꯅꯨꯡꯉꯥꯏꯕ ꯅꯠꯇ꯭ꯔꯣ
ꯐꯔꯦ ꯌꯦ ꯍꯧꯁꯤ ꯑꯗꯨꯗ ꯀꯂ ꯊꯥꯏ ꯌꯎꯛ ꯄꯁꯤꯗꯤꯤ ꯃꯩꯗꯣ ꯃꯇꯥꯡꯗꯤ ꯈꯤꯇꯪ ꯅꯨꯡꯉꯥꯏꯇ꯭ꯔꯦ ꯃꯩ ꯃꯨꯠꯇꯗꯤ ꯏꯁꯤꯡ ꯐꯪꯗꯦ ꯃꯩꯁꯨ ꯅꯤꯡꯊꯝꯊꯥꯗꯤ ꯅꯨꯃꯤꯠ ꯈꯨꯗꯤꯡꯒꯤ ꯆꯥꯡ ꯅꯥꯏꯕꯗꯨ ꯀꯥꯂꯦꯟ ꯊꯥꯗꯗꯤ ꯃꯤ ꯌꯨꯝꯊꯣꯡ ꯈꯨꯗꯤꯡꯒꯤ ꯃꯩ ꯆꯥꯡꯉ ꯅꯥꯏꯅ ꯁꯤꯖꯤꯟꯅꯕꯅꯤꯅ ꯆꯥꯡ ꯅꯥꯏꯅꯁꯨ ꯃꯩ ꯂꯥꯛꯇ꯭ꯔꯦ ꯈꯤꯇꯪ ꯋꯥꯔꯦ
ꯑꯣ ꯍꯣꯏ ꯐꯩ ꯐꯔꯦ ꯑꯗꯨꯅꯤ ꯅꯨꯡꯉꯥꯏꯇꯕ ꯍꯥꯏꯁꯦ ꯍꯥꯏꯗꯤ ꯂꯩꯗꯅ ꯑꯗꯨꯝ ꯅꯨꯡꯉꯥꯏꯇꯕ ꯍꯥꯏꯁꯦ ꯑꯃ ꯅꯠꯇꯒ ꯑꯃꯗꯤ ꯑꯗꯨꯝ ꯅꯨꯡꯉꯥꯏꯔꯔꯣꯏ ꯅꯤꯡꯪꯊꯝꯊꯥꯗꯅ ꯑꯃꯨꯛ ꯃꯝꯕꯒꯤ ꯃꯩꯁꯦ ꯂꯥꯛꯀꯅꯤ ꯃꯩ ꯂꯥꯛꯇꯥꯥꯔꯒꯁꯨ ꯍꯥꯏꯗꯤ ꯅꯨꯡꯉꯥꯏꯕ ꯍꯥꯏꯁꯦ ꯃꯇꯝ ꯃꯇꯝꯗꯨꯒꯤ ꯅꯨꯡꯉꯥꯏꯕ ꯅꯨꯡꯉꯥꯏꯇꯕ ꯍꯥꯏꯁꯦ ꯑꯗꯨꯝ ꯊꯣꯛꯇꯣ ꯂꯩꯔꯕꯅꯤ
ꯑꯣ ꯆꯥꯛ ꯏꯁꯤꯡ ꯃꯔꯨꯞ ꯐꯣꯡꯗ꯭ꯔꯕꯣ ꯀꯃꯥꯏꯅ ꯇꯧꯒꯦ
ꯃꯔꯨ ꯑꯩ ꯆꯥꯛ ꯏꯁꯤꯡ ꯊꯣꯡꯗ꯭ꯔꯦ ꯍꯧꯖꯤꯛ ꯅꯨꯃꯤꯗꯥꯡꯗꯤ ꯊꯣꯡꯉꯔꯣꯏꯒꯦꯅ ꯑꯌꯨꯛꯇꯣ ꯑꯩꯅ ꯊꯣꯡꯉꯦ ꯑꯗꯨꯅ ꯅꯨꯃꯤꯗꯥꯡꯗ ꯑꯩ ꯊꯣꯡꯉꯔꯣꯏꯦꯅ ꯆꯥꯛꯄꯨꯗꯤ ꯑꯩꯅ ꯊꯥꯒꯠꯂꯝꯃꯦ ꯑꯗꯨꯒ ꯏꯟꯁꯥꯡꯗꯣ ꯍꯋꯥꯏ ꯊꯣꯡꯉꯅꯤꯅ ꯍꯋꯥꯏꯗꯨꯣ ꯇꯧꯍꯧꯋꯦ ꯉꯁꯤꯗ ꯑꯩꯁꯨ ꯈꯔ ꯋꯥꯕ
ꯃꯔꯛꯁꯤ ꯍꯟꯗꯛ ꯑꯦꯛꯖꯥꯝ ꯀꯃꯥꯏ ꯀꯃꯥꯏꯅ ꯇꯧꯕꯤꯒꯦ ꯑꯦꯛꯖꯥꯝꯁꯦ
ꯑꯦꯛꯖꯥꯝꯁꯦ ꯃꯔꯨꯞ ꯑꯩꯁꯨ ꯈꯟꯐꯝ ꯈꯪꯗ꯭ꯔꯦ ꯄꯥꯒꯗꯧꯕ ꯂꯥꯏꯔꯤꯛꯅ ꯄꯥꯍꯧꯗ ꯑꯦꯛꯖꯥꯝꯅ ꯑꯁꯨꯝ ꯑꯁꯨꯝ ꯅꯛꯁꯤꯜꯂꯒ ꯃꯌꯥꯝꯅ ꯂꯩꯁꯤꯟꯗꯅ ꯅꯟꯁꯤꯜꯂꯒ ꯂꯩꯕꯁꯤꯗ ꯑꯩꯁꯦ ꯄꯥꯕ ꯉꯝꯗꯗꯅ ꯍꯧꯖꯤꯛꯁꯦ ꯃꯊꯥ ꯀꯟꯅ ꯁꯥꯔꯒ ꯂꯩꯔꯦ ꯍꯧꯗꯤ ꯃꯔꯨꯞ ꯅꯣꯡꯃ ꯅꯣꯡꯃꯩ ꯁꯨꯝ ꯇꯟꯁꯤꯜꯂꯛ ꯁꯨꯝ ꯇꯟꯁꯤꯜꯂꯛ ꯄꯥꯒꯗꯕ ꯄꯣꯠꯅ ꯁꯨꯝ ꯌꯥꯝ ꯑꯗꯒꯤ ꯑꯦꯛꯖꯥꯝꯅ ꯁꯨꯝ ꯀꯨꯁꯤꯜꯂꯛꯇ ꯍꯧꯖꯤꯛ ꯃꯊꯥ ꯁꯥ ꯂꯩꯔꯦ ꯃꯔꯨꯞꯇꯤ ꯀꯌꯥꯝ ꯐꯥ ꯂꯣꯏꯔꯒꯦ
ꯑꯩꯁꯨ ꯑꯩꯁꯨ ꯆꯞ ꯃꯥꯟꯅꯔꯤꯅꯤꯅꯦ ꯍꯥꯏꯗꯤ ꯑꯣꯖꯥꯅ ꯄꯤꯔꯛ ꯄꯤꯔꯛꯄꯒ ꯐꯖ ꯐꯖꯅ ꯅꯨꯡꯇꯤꯒꯤ ꯄꯤꯔꯛ ꯄꯤꯔꯛꯄꯒ ꯍꯜꯂꯛ ꯍꯜꯂꯛꯑꯒ ꯄꯥꯕ ꯑꯣꯏꯔꯗꯤ ꯍꯧꯖꯤꯛ ꯋꯥꯔꯤꯁꯤ ꯋꯥꯔꯣꯏꯗꯕ ꯅꯍꯥꯟꯇꯅꯗꯤ ꯑꯗꯨ ꯈꯪꯍꯧꯗꯦ ꯅꯨꯡꯉꯥꯏ ꯅꯨꯡꯉꯥꯏꯅ ꯂꯩꯊꯣꯛꯑꯕꯅꯤꯅ ꯍꯧꯖꯤꯛ ꯍꯌꯦꯡꯁꯤ ꯑꯦꯛꯖꯥꯝꯗꯁꯤꯜꯂꯀꯥꯟꯗꯗꯤ ꯃꯥꯡꯗ ꯅꯣꯠꯇꯨ ꯃꯔꯣꯟ ꯂꯩ ꯌꯦꯡꯉꯒ ꯄꯥꯗꯕꯤ ꯊꯝꯃꯅꯤꯅ ꯀꯣꯛ ꯁꯥꯔꯒ ꯐꯝꯃꯒ ꯂꯩꯕꯣ ꯀꯁꯨ
ꯍꯣꯏ ꯃꯔꯨꯞ ꯑꯗꯨꯅꯤ ꯇꯧꯔꯤꯁꯤꯦ ꯑꯩꯁꯨ ꯆꯞ ꯃꯥꯟꯅꯩ ꯄꯥꯒꯗꯕ ꯂꯥꯏꯔꯤꯛꯅ ꯃꯍꯧꯗ ꯂꯥꯡꯗ ꯂꯥꯡꯗꯅ ꯂꯩꯔꯤ ꯀꯥꯟꯗꯕ ꯃꯇꯝꯗꯨꯗ ꯍꯧꯖꯤꯛꯇꯤ ꯑꯃꯨꯛ ꯑꯦꯛꯖꯥꯝꯁꯨ ꯅꯛꯁꯤꯜꯂꯛꯑꯦ ꯑꯦꯛꯖꯥꯝꯁꯤ ꯑꯃꯨꯛ ꯑꯦꯛꯖꯥꯝꯁꯤꯁꯨ ꯃꯥꯏ ꯄꯥꯛꯇꯕꯗꯤ ꯌꯥꯗꯕꯅꯤꯅ ꯑꯃꯨꯛ ꯍꯌꯦꯡ ꯑꯦꯛꯖꯥꯝ ꯅꯛꯁꯤꯜꯂꯛꯀꯥꯟꯗꯗꯤ ꯑꯍꯤꯡ ꯅꯨꯡꯊꯤꯟꯜ ꯇꯨꯝꯕ ꯆꯥꯕ ꯈꯪꯗꯕꯩ ꯃꯨꯝꯛ ꯄꯥꯈꯠꯂꯛꯑꯒꯅꯤ ꯑꯩꯈꯣꯏꯒꯤ ꯑꯩꯈꯣꯏꯒꯤ ꯑꯁꯣꯏꯕ ꯑꯃ ꯍꯥꯏ ꯇꯥꯔꯒꯗꯤ ꯃꯁꯤꯁꯨ ꯑꯃꯅꯦ ꯍꯥꯏꯕ ꯇꯥꯏ ꯍꯥꯏꯗꯤ ꯑꯩꯈꯣꯏꯅ ꯊꯧꯁꯥꯗꯕ ꯆꯍꯤ ꯆꯨꯞꯄ ꯍꯥꯏꯗꯤ ꯊꯥ ꯇꯔꯨꯛ ꯊꯥ ꯇꯔꯨꯛ ꯑꯃ ꯂꯩꯕꯁꯤꯗ ꯊꯥ ꯃꯔꯤ ꯑꯃ ꯃꯉꯥ ꯑꯃꯗꯤ ꯉꯥꯎꯊꯣꯛꯇꯅ ꯂꯥꯡꯊꯣꯛꯇꯅ ꯂꯩꯈ꯭ꯔꯅꯤ ꯊꯥ ꯑꯃꯁꯤꯗ ꯑꯦꯛꯖꯥꯝꯁꯤ ꯅꯛꯁꯤꯜꯂꯛꯑꯦ ꯍꯥꯏꯔ ꯀꯥꯟꯗ ꯊꯥ ꯑꯃꯃꯨꯛꯁꯤꯗ ꯄꯥꯔꯛꯀꯗꯣꯏꯅꯤꯗ ꯁꯤ ꯑꯩꯈꯣꯏꯒꯤꯁꯨ ꯑꯁꯣꯏꯕꯅꯤ ꯑꯗꯒꯤ ꯇꯥꯛꯅꯂꯤꯕ ꯇꯝꯃꯛꯂꯤꯕ ꯍꯥꯏꯗꯤ ꯑꯉꯥꯡ ꯑꯣꯏꯀꯥꯟꯗꯒꯤ ꯁꯤꯁꯨ ꯇꯧꯍꯧꯗꯕꯒꯤꯅꯦꯕ ꯑꯩꯈꯣꯏꯗ ꯁꯣꯏꯔꯤꯁꯦ
ꯑꯉꯥꯡ ꯑꯣꯏꯔꯤꯉꯩꯒꯤ ꯑꯩꯈꯣꯏꯗꯤ ꯂꯥꯛꯑꯒꯗ ꯂꯥꯛꯑꯕꯅꯤ ꯑꯩꯅ ꯑꯦꯛꯖꯥꯝ ꯃꯌꯥꯗ ꯂꯥꯏꯔꯤꯛ ꯄꯥꯅꯁꯨ ꯈꯪꯗꯦ ꯑꯗꯨꯗꯒꯤ ꯅꯣꯡ ꯁꯥꯟꯅꯔꯒ ꯂꯥꯡ ꯂꯩ ꯂꯩꯦ ꯑꯗ ꯑꯗꯨꯗꯣ ꯃꯔꯨꯞ ꯑꯦꯛꯖꯥꯝ ꯅ ꯀꯛꯁꯤꯜꯂꯛꯑꯦ ꯀꯥꯏꯗꯅ ꯑꯍꯤꯡ ꯊꯦꯡꯅ ꯊꯦꯡꯅ ꯂꯥꯏꯔꯤꯛ ꯄꯥꯕꯗꯤ ꯇꯧꯒꯅꯨ ꯁ ꯅ ꯁꯣ ꯀꯅꯦ ꯏꯁ ꯁꯣꯛꯄ ꯌꯥꯗꯦ ꯏꯁ ꯁꯣꯛꯑꯗꯤ ꯇꯨꯡꯗ ꯇꯧꯅꯤꯡꯕꯁꯤꯡ ꯄꯥꯡꯊꯣꯛ ꯄꯣꯛꯄ ꯉꯝꯃꯣꯏꯗꯧꯔꯤꯕꯅꯤ
ꯃꯥꯅꯦ ꯃꯥꯅꯦ ꯏꯁꯥꯁꯤꯗꯤ ꯃꯔꯨꯅꯤꯗꯣ ꯍꯛꯆꯥꯡ ꯐꯕꯅ ꯂꯟꯅꯤ ꯍꯥꯏꯔꯤꯁꯦ ꯂꯥꯏꯔꯤꯛ ꯍꯩꯕꯗꯨꯅ ꯌꯥꯗꯦꯕ ꯂꯥꯏꯔꯤꯛ ꯄꯥꯕꯗꯨꯅ ꯍꯛꯆꯥꯡ ꯁꯨꯔꯛꯄ ꯇꯥꯔꯗꯤ ꯃꯥꯡꯖꯩꯁꯤ ꯀꯅꯥꯗꯅ ꯑꯩꯉꯣꯟꯗ ꯈꯛꯇꯅꯤ ꯃꯔꯨꯞ ꯑꯣꯏꯅ ꯍꯥꯏꯕꯁꯤ ꯌꯥꯝ ꯆꯨꯝꯃꯦ
ꯃꯔ ꯍꯥꯏꯗꯤ ꯑꯦꯛꯖꯥꯝ ꯃꯃꯥ ꯃꯃꯥ ꯀꯃꯥꯏ ꯇꯧꯈꯤꯗꯦ ꯍꯟꯗꯛꯁꯤ ꯑꯦꯛꯖꯥꯝꯁꯤ ꯌꯥꯝꯅ ꯆꯦꯛꯁꯤꯟꯅꯦ ꯍꯥꯏꯕ ꯄꯥꯎ ꯑꯃ ꯇꯥꯏ ꯑꯣꯖꯥꯁꯤꯡ ꯍꯥꯏꯗꯤ ꯁꯥꯇ꯭ꯔꯁꯤ ꯐꯝꯃꯤꯟꯅꯕꯗꯣ ꯍꯟꯗꯛꯇꯗꯤ ꯐꯝꯃꯤꯟꯅꯍꯜꯂꯔꯣꯏ ꯑꯁꯨꯃꯥꯏꯅ ꯍꯥꯏꯕ ꯑꯃ ꯇꯥꯏ ꯃꯔꯨꯞꯇꯤ ꯀꯃꯥꯏ ꯀꯃꯥꯏꯅ ꯇꯥꯒꯦ
ꯑꯩꯅ ꯇꯥꯕꯗꯁꯨ ꯃꯔꯨꯞꯅ ꯍꯥꯏꯗꯨꯕ ꯑꯗꯨꯝ ꯃꯥꯏꯅꯗꯤ ꯇꯥꯏ ꯑꯗꯨꯕꯨ ꯑꯩꯅ ꯈꯟꯕꯅ ꯍꯣꯏ ꯁꯤꯗꯤ ꯑꯗꯨꯝ ꯃꯃꯥꯡ ꯃꯃꯥꯡꯗꯁꯨ ꯍꯥꯏꯗꯤ ꯃꯔꯨꯞ ꯃꯃꯥꯡ ꯃꯃꯥꯡꯗꯁꯨ ꯑꯗꯨꯝ ꯍꯥꯏꯔꯒ ꯂꯥꯛꯑꯦꯗꯅ ꯁꯤ ꯄꯣꯠꯁꯤꯗꯤ ꯑꯗꯨ ꯍꯥꯏꯗꯤ ꯇꯧꯕ ꯇꯧꯗꯕ ꯍꯥꯏꯗꯨꯗꯤ ꯑꯣꯖꯥꯒꯤ ꯈꯨꯠꯇ ꯂꯩꯔꯦ ꯑꯗꯨꯕꯨ ꯑꯩꯅ ꯈꯟꯕꯗ ꯆꯦꯛꯁꯤꯜꯂꯛꯀꯅꯤ ꯍꯥꯏ ꯇꯥꯔꯒꯁꯨ ꯑꯌꯥꯝꯕ ꯍꯥꯏꯗꯤ ꯆꯦꯛꯁꯤꯜꯂꯛꯀꯅꯤ ꯍꯥꯏ ꯇꯥꯔꯒꯁꯨ ꯑꯗꯨꯛ ꯍꯥꯛꯅ ꯆꯦꯛꯁꯤꯜꯂꯛꯀꯗꯕꯗꯤ ꯃꯥꯟꯗꯦ ꯍꯥꯏꯗꯤ ꯃꯃꯥꯡ ꯃꯃꯥꯡꯗꯁꯨ ꯑꯗꯨꯝ ꯍꯥꯏꯔꯒ ꯂꯥꯛꯑꯦ ꯍꯟꯗꯛꯇꯤ ꯆꯦꯛꯁꯤꯟꯒꯅꯤ ꯑꯗꯨꯗꯤ ꯆꯦꯛꯁꯤꯟꯒꯅꯤꯅ ꯑꯗꯣ ꯑꯗꯨꯝ ꯆꯦꯛꯁꯤꯟꯈꯤꯗꯕ ꯉꯥꯛꯇꯅꯤ ꯇꯧꯔꯤꯁꯤꯕꯥꯎ ꯑꯗꯨꯅ ꯃꯔꯨꯞ ꯀꯥ ꯍꯦꯟꯅꯁꯨ ꯈꯟꯖꯤꯟꯕꯤꯔꯨꯗꯨꯅ ꯃꯔꯨꯞ ꯑꯗꯨꯝ ꯑꯩꯒꯤ ꯄꯥꯐꯝ ꯊꯣꯛꯄ ꯈꯔ ꯄꯥꯔꯒ ꯂꯣꯏꯔꯦ ꯍꯌꯦꯡ ꯈꯪꯗꯕ ꯍꯥꯏꯗꯨꯗꯤ ꯍꯥꯏꯗꯤ ꯃꯆꯥ ꯑꯃ ꯌꯥꯎꯕꯗ ꯑꯦ ꯀꯔꯤꯒꯨꯝꯕ ꯈꯔ ꯑꯦ ꯑꯗꯨꯗꯨ ꯍꯥꯏꯕ ꯄꯣꯠꯇꯨꯃꯗꯤ ꯂꯩꯒꯦ ꯇꯥꯔꯁꯨ ꯑꯩꯅ ꯄꯥꯎ ꯊꯣꯛꯄ ꯈꯔ ꯄꯥꯑꯒꯗꯤ ꯃꯔꯨꯞ ꯍꯥꯏꯗꯤ ꯑꯣꯖꯥꯒꯤ ꯃꯊꯧꯁꯨ ꯇꯥꯗꯦꯗ ꯃꯔꯨꯞ
ꯑꯗꯨ ꯃꯔ ꯏꯕꯥꯅꯤꯤ ꯐꯝꯃꯤꯟꯅꯕꯅꯤꯅ ꯏꯕꯥꯅꯤꯗꯤ ꯁꯨꯃꯥꯏꯅ ꯂꯥꯏꯔꯤꯛ ꯄꯨꯂꯞ ꯄꯥꯗꯧ ꯃꯉꯨꯠ ꯏꯕꯥꯅꯤꯗꯤ ꯇꯣꯄꯤꯛꯁꯤ ꯑꯃ ꯑꯃ ꯈꯥꯏꯗꯣꯛꯅꯔꯒ ꯁꯨꯃꯥꯏꯅ ꯄꯥꯕ
ꯑꯦ ꯑꯗꯨꯁꯨ ꯀꯥꯏꯗꯦ ꯃꯔꯨꯞ ꯌꯥꯝ ꯌꯥꯝꯅ ꯆꯨꯝꯃꯤ ꯃꯔꯨꯞꯅꯥ ꯍꯥꯏꯗꯣ ꯄꯥꯕꯒꯤꯗꯤ ꯑꯗꯨꯝ ꯃꯔꯨꯞꯇꯨ ꯄꯥꯕꯤꯌꯣ ꯑꯗꯨꯝ ꯍꯥꯏꯗꯤ ꯄꯨꯂꯞ ꯍꯥꯏ ꯇꯥꯔꯦ ꯑꯗꯨ ꯍꯥꯏꯗꯤ ꯇꯣꯄꯤꯛꯁꯤ ꯈꯥꯏꯗꯣꯛꯅꯔꯒ ꯑꯩꯒꯤ ꯑꯩꯅ ꯉꯝꯒꯗꯕ ꯍꯥꯏꯗꯤ ꯑꯩꯅ ꯀꯥ ꯍꯦꯟꯅ ꯍꯩꯅꯒꯗꯕ ꯁꯔꯨꯛ ꯃꯔꯨꯞꯀꯤꯁꯨ ꯂꯩꯖꯔꯝꯒꯅꯤ ꯑꯗꯨ ꯃꯔꯨꯞꯀꯤ ꯅꯨꯡꯉꯥꯏꯕ ꯍꯥꯏꯗꯤ ꯍꯥꯏꯗꯤ ꯁꯔꯨꯛ ꯍꯥꯏꯇꯥꯥꯔꯦ ꯇꯥꯡꯀꯛ ꯆꯦꯞꯇꯔ ꯑꯗꯨꯝ ꯌꯥꯎꯔꯝꯒꯅꯤ ꯑꯗꯨ ꯃꯔꯨꯞ ꯑꯗꯨꯝ ꯄꯥꯟꯁꯤꯟꯕꯤꯌꯨ ꯑꯩꯁꯨ ꯑꯩꯒꯤ ꯍꯩꯅꯔꯕ ꯆꯦꯞꯇꯔꯗꯨꯗ ꯈꯥꯏꯗꯣꯛꯅꯔꯒ ꯄꯥꯕ ꯇꯥꯔꯒꯗꯤ ꯍꯥꯏꯗꯤ ꯑꯩꯒꯤ ꯑꯈꯪꯕ ꯖꯒꯥꯗꯨꯗꯤ ꯑꯩꯅ ꯈꯔ ꯍꯦꯟꯅ ꯈꯪꯉꯅꯤ ꯃꯔꯨꯞꯅ ꯈꯪꯕ ꯖꯒꯥꯗꯨꯗꯤ ꯃꯔꯨꯞꯅ ꯍꯦꯟꯅ ꯈꯪꯉꯒꯅꯤ ꯑꯗꯨꯅ ꯑꯗꯨꯗꯤ ꯑꯗꯨꯅꯗꯤ ꯍꯥꯏꯗꯤ ꯑꯦꯛꯖꯥꯝꯗꯁꯨ ꯅꯨꯡꯉꯥꯏꯗꯣꯃꯤꯗꯣ ꯄꯣꯠ ꯇꯣ
ꯑꯦꯛꯖꯥꯝꯁꯤ ꯅꯛꯁꯤꯜꯂꯛꯄꯅꯤ ꯂꯥꯏꯔꯤꯛ ꯄꯥꯍꯗꯕꯅꯤꯅ ꯃꯇꯝꯗꯨ ꯄꯨꯂꯞ ꯄꯥꯕꯒꯤ ꯃꯍꯨꯠ ꯇꯥ ꯑꯗꯨꯃꯥꯏꯅ ꯄꯥꯔꯒꯗꯤ ꯑꯦꯟꯅ ꯈꯨꯗꯣꯡ ꯆꯥꯒꯅꯤ
ꯃꯥꯅꯤ ꯃꯥꯅꯤ ꯃꯔꯝꯅ ꯍꯥꯏꯔꯗꯤ ꯌꯥꯝ ꯆꯨꯝꯃꯦ ꯃꯔꯝꯅ ꯃꯔꯝꯅ ꯄꯨꯊꯣꯔꯛꯄ ꯋꯥꯈꯜꯂꯣꯟꯁ ꯑꯗꯨꯝ ꯍꯥꯏꯗꯤ ꯉꯛꯑꯦ ꯍꯥꯏꯇꯥꯔꯦ ꯍꯥꯏꯗꯤ ꯑꯩꯈꯣꯏꯅ ꯊꯥꯒꯠꯅꯤꯡꯉꯥꯏꯅꯤ ꯍꯥꯏꯇꯥꯔꯦ ꯃꯔꯝꯅ ꯇꯧꯔꯤꯕ ꯋꯥꯈꯜꯂꯣꯟꯁꯦ ꯌꯥꯝ ꯊꯤꯅ ꯌꯥꯅꯤꯡꯉꯤ
ꯃꯔꯨꯞ ꯑꯗꯣ ꯍꯟꯗꯛꯀꯤꯗꯤ ꯑꯗꯨꯝ ꯑꯌꯥꯝꯕ ꯁꯔꯨꯛꯇꯤ ꯄꯥꯕꯗꯤ ꯂꯣꯏꯔꯕ ꯅꯠꯇ꯭ꯔꯣ ꯑꯩꯗꯤ ꯍꯟꯗꯛꯁꯤ ꯄꯥꯕꯁꯤ ꯈꯔ ꯈꯖꯤꯛ ꯈꯔꯗꯤ ꯌꯥꯝ ꯋꯥꯠꯂꯤ ꯍꯥꯏꯕ ꯇꯥꯔꯦ ꯑꯗꯣ ꯃꯔꯛ ꯃꯔꯨꯞ ꯃꯔꯨꯞꯇꯤ ꯃꯃꯥꯡ ꯃꯃꯥꯡꯁꯨ ꯑꯦꯛꯖꯥꯝꯗ ꯄꯥꯁꯇꯤ ꯐꯖ ꯐꯖꯅ ꯐꯪꯉꯤ ꯑꯗꯣ ꯍꯟꯗꯛꯁꯨ ꯑꯗꯨꯝ ꯄꯥꯔꯝꯃꯅꯤ ꯊꯥꯖꯩ ꯄꯥꯗꯦ ꯄꯥꯗꯦ ꯍꯥꯏꯔ ꯍꯥꯏꯔꯒ ꯑꯦꯛꯖꯥꯝꯗꯨꯒꯤ ꯃꯅꯨꯡꯗꯗꯤ ꯍꯦꯛꯇ ꯂꯥꯏ ꯁꯥꯔꯛꯏ
ꯃꯔꯨꯝꯅ ꯄꯪꯊꯥ ꯊꯥꯒꯠꯄꯤꯔꯦ ꯃꯔꯨꯝꯅ ꯑꯩ ꯄꯪꯊꯥ ꯑꯩꯕꯨ ꯄꯪꯊꯥ ꯊꯥꯒꯠꯄꯤꯔꯦ ꯑꯗꯨ ꯍꯟꯗꯛꯇꯤ ꯑꯩꯗꯤ ꯍꯣꯏ ꯃꯃꯥꯡ ꯃꯃꯥꯡꯕꯨꯗꯤ ꯑꯩ ꯈꯔ ꯄꯥꯒꯦ ꯑꯗꯨ ꯍꯟꯗꯛꯇꯤ ꯑꯩꯗꯤ ꯍꯟꯗꯛꯇꯤ ꯌꯥꯗꯧ ꯃꯥꯟꯗ꯭ꯔꯦ ꯑꯗꯨꯅꯅꯤ ꯑꯩꯅ ꯍꯧꯖꯤꯛ ꯃꯔꯇ ꯍꯥꯏ ꯍꯥꯏꯔꯤꯁꯤꯁꯨ
ꯑꯩꯅ ꯁꯤ ꯀꯩꯗꯧꯔꯥꯒꯦ ꯁꯥ ꯇꯦꯕꯒꯥꯏ ꯌꯥꯎꯔꯤꯀꯣ ꯅꯣꯏ ꯀꯣꯟꯅꯥ
ꯃꯔꯛ ꯍꯟꯗꯛꯁꯤ ꯏꯃꯨꯡꯒꯤ ꯍꯥꯏꯗꯤ ꯈꯨꯗꯣꯡ ꯆꯥꯗꯕ ꯍꯥꯏꯒꯗ꯭ꯔꯥ ꯅꯠꯇ꯭ꯔꯒꯅ ꯏꯃꯨꯡꯒꯤ ꯑꯋꯥ ꯑꯅꯥꯗ ꯈꯤꯇꯪ ꯃꯥꯥꯏꯌꯣꯛꯅꯕ ꯌꯥꯎꯕ ꯑꯗꯨꯅ ꯂꯥꯏꯔꯤꯛ ꯄꯥꯕ ꯆꯪꯗꯕ ꯑꯗꯨꯝꯕ ꯈꯔ ꯍꯥꯏꯗꯤ ꯑꯩꯒꯤ ꯅꯨꯡꯉꯥꯏꯇꯕ ꯊꯕꯛ ꯊꯧꯔꯝ ꯈꯔ ꯁꯨꯝ ꯊꯣꯛꯈꯤꯕꯗꯨꯅ ꯂꯥꯏꯔꯤꯛ ꯄꯥꯕꯁꯨ ꯆꯪꯈꯤꯗ꯭ꯔꯦ ꯑꯗꯒꯤ ꯍꯥꯏꯗꯤ ꯑꯩꯒꯤ ꯂꯅꯥꯏꯒꯤ ꯑꯣꯏꯕ ꯄꯣꯠ ꯈꯔ ꯍꯥꯏꯇꯥꯔꯦ ꯑꯗꯨꯅ ꯃꯔꯝ ꯑꯣꯏꯔꯒ ꯂꯥꯏꯔꯤꯛ ꯄꯥꯕꯁꯨ ꯆꯪꯈꯤꯗ꯭ꯔꯦ ꯑꯗꯨꯅ ꯍꯟꯗꯛꯇꯤ ꯑꯩ ꯈꯤꯇꯪ ꯋꯥꯒꯗ꯭ꯔꯅ ꯈꯟꯕꯅꯤ ꯑꯗꯨ ꯍꯣꯏ ꯑꯩꯁꯨ ꯉꯝꯕ ꯃꯈꯩꯗꯤ ꯄꯥꯒꯅꯤ ꯇꯧꯒꯅꯤ ꯑꯩꯅ ꯇꯧꯕ ꯉꯝꯕ ꯃꯈꯩꯗꯤ ꯄꯥꯝꯕ ꯃꯈꯩꯗꯤ ꯑꯗꯨ ꯉꯝꯗ꯭ꯔꯒꯅ ꯑꯩꯅ ꯃꯔꯨꯞꯁꯨ ꯂꯩꯔꯤ ꯃꯔꯨꯞꯁꯨ
ꯃꯔꯨꯞꯀꯤꯗꯤ ꯀꯩꯝꯇ ꯈꯜꯂꯨꯅꯨꯑꯣ ꯑꯩꯈꯣꯏꯁꯨ ꯑꯩ ꯂꯣꯏꯔ ꯃꯇꯦꯡ ꯄꯥꯡꯒꯅꯤ ꯃꯔꯨꯄꯀꯤ ꯑꯗꯨꯝ ꯍꯌꯦꯡ ꯑꯦꯛꯖꯥꯝ ꯍꯥꯏꯕꯁꯤꯗꯤ ꯑꯃ ꯂꯥꯛ ꯐꯣꯝꯃꯤꯟꯅꯕ ꯈꯣꯠꯄ ꯑꯗꯨꯒꯨꯝꯕ ꯑꯗꯨꯝ ꯃꯇꯦꯡ ꯄꯥꯡꯅ ꯅꯡ ꯂꯩꯔꯦ ꯑꯗꯨ ꯃꯔꯨꯞ ꯏꯃꯨꯡꯒꯤꯁꯨ ꯊꯣꯏꯅ ꯈꯪꯖꯤꯟꯕꯗꯤ ꯌꯥꯗꯦ ꯍꯥꯏꯗꯤ ꯑꯩꯈꯣꯏꯗꯤ ꯂꯥꯏꯔꯤꯛ ꯇꯝꯃꯤꯕꯅꯤꯅ ꯑꯗꯨꯝ ꯅꯥꯀꯟꯗꯣ ꯂꯨꯞꯁꯤꯜꯂꯒꯗꯤ ꯁꯨꯝꯗ ꯑꯀꯥꯏꯕ ꯂꯥꯛꯀꯅꯤ ꯃꯥꯏꯀꯩ ꯑꯃꯗ ꯑꯗꯨꯅ ꯑꯗꯨꯒꯨꯝꯕꯗꯣ ꯈꯔ ꯊꯥꯗ
ꯆꯨꯝꯃꯤ ꯃꯔꯨꯞ ꯃꯔꯨꯞ ꯅꯥꯏꯔꯁꯨ ꯆꯨꯝꯃꯤ ꯑꯩꯁꯨ ꯀꯥꯎꯊꯣꯛꯅꯕꯗꯤ ꯍꯣꯠꯅꯩ ꯍꯥꯏꯗꯤ ꯃꯔꯨꯞ ꯑꯩꯈꯣꯏꯁꯨ ꯅꯨꯡꯉꯥꯏꯕ ꯏꯃꯨꯡ ꯅꯠꯇꯕꯅꯤꯅ ꯋꯥꯏꯗꯣ ꯑꯗꯨꯅ ꯏꯃꯨꯡꯗ ꯊꯣꯛꯂꯛꯄ ꯊꯕꯛ ꯊꯧꯔꯝ ꯍꯥꯏꯗꯤ ꯑꯋꯥ ꯑꯅꯥꯒꯤ ꯑꯣꯏꯕ ꯃꯇꯝꯗ ꯍꯦꯛꯇ ꯎꯁꯤꯟꯕ ꯁꯤ ꯄꯣꯠꯁꯤꯅꯁꯨ ꯁꯣꯏꯕꯅꯤ
ꯑꯥꯥ ꯑꯩꯁꯨ ꯅꯨꯉꯥꯏꯕꯥ ꯅꯠꯇꯦ ꯆꯞ ꯃꯅꯥꯔꯤꯕꯥ ꯃꯔꯨꯞ ꯑꯃ ꯑꯃꯒ ꯃꯇꯦꯡ ꯄꯥꯡꯅꯔꯒ ꯐꯖꯅ ꯂꯩꯃꯤꯟꯅꯔꯒ ꯂꯣꯏꯔꯦ ꯑꯩꯈꯣꯏ ꯃꯁꯦꯟ ꯃꯔꯨꯞ ꯍꯥꯏꯕꯁꯤꯗꯤ ꯑꯁꯤꯉꯥꯛꯇꯥꯅꯤ ꯍꯥꯇꯣꯛꯅꯕꯁꯨ ꯌꯥꯗꯦ
ꯄꯅꯤ ꯃꯥꯅꯤ ꯌꯥꯝ ꯆꯨꯝꯕꯥ ꯋꯥꯐꯝꯅꯤ ꯃꯔꯨꯞꯅ ꯍꯨꯕꯤꯔꯤꯁꯤ
ꯄꯨꯡ ꯃꯔꯨꯛꯄꯨ ꯆꯥꯛꯄꯨ ꯅꯨꯃꯤꯗꯥꯡ ꯄꯨꯡ ꯀꯌꯥꯗ ꯆꯥꯒꯦ ꯄꯨꯡꯁꯤ ꯉꯥꯏꯍꯥꯛ ꯂꯩꯔꯒ ꯑꯗꯨꯝ ꯆꯥꯗꯧꯕ ꯑꯣꯏꯔꯃꯕꯅꯤ
ꯉꯥꯏꯍꯥꯛ ꯂꯩꯔꯒ ꯆꯥꯔꯅꯤ ꯃꯔꯨꯞ ꯃꯔꯨꯞꯇꯤ ꯆꯥꯛꯆꯥꯥꯕ ꯇꯣꯛꯄꯤ ꯀꯨꯏꯔꯕ꯭ꯔꯥ
ꯑꯥꯎ ꯇꯣꯀꯄꯥ ꯉꯥꯏꯍꯥꯛꯇꯤ ꯑꯣꯏꯔꯦ
ꯑꯣꯍꯣ ꯐꯩ ꯐꯩ ꯃꯔꯨꯞ ꯏꯁꯥ ꯅꯨꯡꯉꯥꯏꯇꯕ ꯀꯩꯀꯥ ꯂꯩꯇꯦꯀꯣ ꯃꯔꯨꯞ
ꯃꯔꯨꯞ ꯑꯩ ꯏꯁꯥ ꯀꯩꯝ ꯅꯨꯡꯉꯥꯏꯇꯕ ꯂꯩ ꯇꯦꯗ ꯁꯥ ꯌꯥꯝ ꯅꯨꯡꯉꯥꯏꯔꯦ ꯃꯔꯨꯞ ꯑꯗꯣ ꯑꯩ ꯍꯌꯦꯡꯁꯤ ꯑꯃꯨꯛ ꯇꯧꯔꯑꯛ ꯑꯦ ꯑꯦꯛꯖꯥꯝ ꯃꯥꯌꯥꯅꯤꯅ ꯀꯣꯜꯁꯦ ꯈꯔ ꯇꯧꯔꯛꯑꯒꯦ
ꯍꯣꯏ ꯍꯣꯏ ꯍꯣꯏ ꯃꯔꯨꯞ ꯍꯣꯏ ꯍꯣꯏ ꯍꯣꯏ ꯐꯅꯤ ꯐꯅꯤ ꯌꯥꯝ ꯅꯨꯡꯉꯥꯏ ꯔꯦ ꯃꯔꯨꯞ ꯎꯝ